ꯍꯂꯣ ꯀꯔꯤꯅꯣ ꯌꯥꯝ ꯇꯞꯄꯤꯁꯦ ꯀꯩꯅꯣ ꯆꯠꯈ꯭ꯔꯦ ꯅꯣ ꯂꯥꯎ ꯁꯋꯤꯒ ꯊꯥꯐꯝ ꯌꯥꯎꯗ꯭ꯔꯤꯁꯦ ꯀꯩꯒꯤꯅꯣ
ꯌꯥꯎꯗꯕꯅꯤ ꯂꯩꯈꯠꯂꯨ
ꯄꯩꯈꯠꯄꯗꯤ ꯂꯣꯏꯔꯦ ꯁꯤꯗ
ꯑꯩꯒꯤꯗꯤ ꯍꯧ ꯑꯩꯒꯤꯁꯤ ꯇꯞꯅ ꯇꯥꯕ꯭ꯔꯣ
ꯏꯌꯥꯔꯄꯤꯤꯁꯁꯦ ꯍꯥꯞꯄꯒꯦ ꯑꯗꯨꯗꯤ ꯑꯩꯅ ꯀꯩꯅꯣ ꯇꯧꯒꯦ ꯇꯧꯕ ꯃꯥꯏꯇꯩꯒꯤ ꯇꯧꯕ
ꯑꯩꯗꯤ ꯒ꯭ꯌꯥꯟ ꯑꯃ ꯇꯥꯗꯦꯀꯣ ꯇꯔꯨꯛꯁꯨ ꯁꯨꯈ꯭ꯔꯕꯁꯨ ꯃꯥꯂꯦ ꯑꯃꯨꯛꯁꯨ ꯇꯧꯕꯁꯨ ꯌꯥꯏ
ꯀꯕꯨꯗꯤ ꯑꯔꯝꯅꯤ
ꯈꯪꯗꯦ ꯑꯩꯗꯤ ꯅꯪꯅ ꯇꯧꯔꯛꯑꯣ ꯍꯥꯏꯗꯨꯁꯨ ꯇꯧꯔꯛꯏꯅꯤ ꯑꯃ ꯖꯦꯔꯣ ꯆꯠꯈꯤꯕ ꯑꯍꯨꯝꯗꯨꯒ ꯖꯦꯔꯣ ꯆꯠꯇꯕ ꯑꯍꯨꯝꯗꯨꯒ ꯇꯔꯨꯛ ꯁꯨꯈ꯭ꯔꯗ꯭ꯔꯅꯦ ꯑꯗꯨ ꯑꯃꯨꯛꯁꯨ ꯇꯧꯕ ꯌꯥꯏ
ꯖꯤꯔꯨꯕ ꯆꯠꯄ ꯑꯣꯏꯔꯝꯒꯅꯤ
ꯎ ꯈꯪꯗꯤꯌꯦ
ꯇꯧꯕꯗꯤ ꯌꯥꯅꯤꯉ ꯌꯥꯏ ꯍꯥꯏꯕꯅꯤ ꯇꯧꯕꯗꯤ
ꯈꯪꯗꯦꯕꯣ ꯁꯤꯃ ꯇꯥꯔꯛꯑꯒ ꯏꯆꯦꯣꯏ ꯑꯣꯏꯅ ꯇꯧꯔꯛꯑꯣ
ꯍꯣꯏ ꯍꯣꯏ
ꯑꯩ ꯇꯧꯔꯛꯑꯣ ꯍꯥꯏꯕꯁꯨ ꯇꯧꯔꯛꯏꯅꯤꯅꯦ ꯎꯝ ꯆꯥꯛ ꯊꯣꯡꯒꯗꯕ꯭ꯔꯣ
ꯇꯁ ꯀ ꯆꯁꯅꯤ
ꯀ ꯐꯩꯗꯤꯡꯒꯥꯥ ꯆꯠꯂ ꯎꯏꯔꯨꯔꯕ
ꯀ
ꯈꯨꯏꯁꯨ ꯆꯥꯗꯦꯅꯦ
ꯀꯅꯥꯅꯤ ꯍꯥꯏꯔ ꯎꯕꯤꯁꯦ ꯑꯩ ꯁꯤꯕꯅꯦ ꯅꯣꯄꯗ ꯍꯥꯏꯁꯦ
ꯈꯨꯏ ꯆꯥꯅ ꯎꯏꯕ ꯑꯣꯏꯗꯣꯏꯅꯦ
ꯑ ꯌꯥꯋꯥ ꯂꯥꯛꯗ
ꯊꯕꯛ ꯌꯥꯝ ꯐꯩꯗ ꯑꯈꯣꯏꯗꯤ ꯋꯥꯔꯤ ꯁꯟꯔꯤꯅꯦ ꯌꯦꯗꯤꯔꯗꯦꯗ ꯍꯔꯣ ꯊ ꯇꯕ ꯂ ꯍꯅꯤ ꯆꯤꯡꯊꯣꯛꯇꯅ ꯆꯦꯁꯤꯜꯂꯛꯑꯁꯦ ꯊꯕꯛ ꯂꯩꯇꯅ ꯊꯕꯛ ꯊꯤꯔꯤ
ꯑꯣ ꯆꯦꯁꯂꯥꯛ ꯑꯗꯨꯅꯦ ꯐꯤ ꯂꯣꯏ ꯇꯤꯡꯊꯣꯛꯍꯧꯕꯅꯦ
ꯋꯥꯔꯤꯗꯣ ꯑꯩꯒꯤꯗ ꯇꯔꯨꯛ ꯁꯨꯈ꯭ꯔꯕꯅꯦꯕ ꯖꯦꯔꯣ ꯆꯠꯄ ꯑꯍꯨꯝ ꯑꯃꯝꯒ ꯆꯠꯇꯕ ꯑꯍꯨꯝ ꯑꯃꯒ ꯆꯦ ꯏꯟꯗꯤꯔꯥꯁꯦ ꯑꯗꯨꯗꯨꯒ ꯑꯃꯨꯛꯁꯨ ꯇꯧ ꯃꯥꯅ ꯇꯧꯔꯛꯑꯣ ꯍꯥꯏꯕꯗ ꯑꯩ ꯅꯝꯃꯒ ꯑꯃꯨꯛ ꯇꯧꯋꯦꯕ ꯌꯥꯔꯛꯏꯕ ꯌꯥꯕ꯭ꯔꯥ ꯈꯪꯗꯦ ꯆꯦꯔꯥ ꯇꯔꯥꯅꯤ ꯃꯣꯏ ꯏꯆꯦ ꯔꯕꯤꯅꯥꯅ ꯍꯥꯏꯕꯗ ꯗꯦꯠ ꯁꯤꯛꯁꯇꯤꯟꯗꯣ ꯑꯗ ꯄꯩꯁꯥ ꯍꯥꯞꯄꯛꯀꯅꯤ ꯍꯥꯏꯕ ꯎꯝ ꯑꯗꯨ ꯃꯣꯏ ꯍꯥꯏꯅꯈꯤꯕ ꯄꯥꯎ ꯍꯥꯏꯐꯦꯠ ꯇꯥꯛꯑꯦꯕ ꯑꯩꯅ ꯑꯗꯨ ꯂꯣꯏꯁꯤꯜꯍꯧꯔꯒꯦ ꯁꯤꯅꯤ ꯖꯔꯦꯖꯔꯦ ꯂꯣꯏꯁꯤ ꯂꯒꯦ
ꯂꯣꯏꯁꯤꯟꯕꯅ ꯐꯥꯔꯦ
ꯍꯣꯏ ꯃꯇꯝꯗꯣ ꯁꯨꯝ ꯁꯨꯝ ꯊꯦꯡꯊꯔꯛꯈꯅꯤ ꯅꯁꯨ ꯑꯦꯛꯖꯥꯝꯅꯤꯅ ꯑꯩꯗꯤ ꯂꯩꯇꯕꯩꯇꯥꯔꯁꯨꯅꯤꯀꯣ ꯑꯗꯣ ꯑꯩꯗꯤ ꯀꯩꯁꯨꯕꯨꯗꯤ ꯈꯟꯕꯤꯗꯦꯕ
ꯑꯦꯛꯖꯥꯝꯗꯣ ꯉꯁꯤ ꯍꯌꯦꯡꯁꯤꯗꯩꯗꯤ ꯋꯥꯔꯤꯗꯣ ꯀꯩꯅꯣ ꯇꯧꯅꯤꯡꯗ꯭ꯔꯦ ꯍꯥꯏꯕ
ꯍꯣꯏ ꯅꯣꯏꯁꯟꯈ꯭ꯔꯁꯤ ꯊꯨꯅ
ꯑꯩꯁꯦ ꯑꯦꯛꯖꯥꯝꯁꯦ ꯍꯌꯦꯡ ꯍꯥꯡꯆꯤꯠ ꯇꯡ ꯉꯥꯏꯁꯤꯜꯂꯛꯄꯁꯤꯗꯅꯦ
ꯍꯣꯏꯅꯦ ꯗꯦꯠ ꯀꯌꯥꯗ
ꯇ꯭ꯋꯦꯟꯇꯤ ꯐꯣꯔꯦꯟ ꯗꯩꯅꯦ
ꯀꯩꯅꯣ ꯍꯥꯏꯁꯤꯕꯣ ꯁꯤꯖꯨꯟꯁꯤꯒꯤ
ꯍꯣꯏꯅꯦ
ꯑꯩꯈꯣꯏꯅ ꯇ꯭ꯋꯦꯟꯇꯤ ꯅꯥꯏꯟ ꯀꯣ
ꯇ꯭ꯋꯦꯟꯇꯤ ꯐꯣꯔ ꯋꯥꯔꯠꯇ꯭ꯔꯦꯌꯨ
ꯍꯣꯏꯅꯦ ꯃꯇꯝ ꯂꯩꯇ꯭ꯔꯦꯅꯦ ꯅꯪꯕꯨ
ꯂꯩꯥꯏꯇꯔꯦ ꯃꯥꯇꯝ
ꯀꯃꯥꯏꯅ ꯇꯧꯗꯣꯏꯅꯣ ꯍꯪꯗꯦ ꯁꯤꯁꯩ ꯍꯦꯛꯇ ꯀꯟꯅ ꯄꯥꯈꯠꯂ ꯂꯣꯏ
ꯍꯣꯏꯗꯤ ꯋꯥꯔꯤ ꯁꯥꯅ ꯂꯣꯏꯔꯒ
ꯂꯣꯏꯔꯦ ꯀꯟꯅꯅ‌ꯦ ꯆꯥꯁꯤꯜꯂꯛꯇ‌ꯣꯏꯁꯤꯀ‌ꯣ ꯑꯩꯗꯤ
ꯃꯗꯨꯅꯦ ꯐꯥꯃꯨꯡꯗꯩ ꯑꯣꯟꯊꯔꯛꯀꯦ ꯇꯧꯔꯤꯕ
ꯏ ꯆꯦꯁꯤꯂꯥꯅ ꯀꯔꯤꯅꯣ ꯇꯔꯦꯠ ꯄꯥꯟꯕ ꯑꯃ ꯃꯥꯏ ꯂꯩ ꯑꯩꯒꯤꯁꯨ ꯌꯦꯡꯉꯣꯅ ꯊꯤꯕꯗ ꯊꯤꯕꯗ
ꯑꯁ ꯀꯔꯤ ꯀꯔꯤꯅꯣ ꯃꯪꯗꯁꯨ ꯌꯥꯝ ꯎꯔꯝꯕꯅꯤ ꯒ꯭ꯌꯥꯟ ꯑꯃꯇ ꯇꯥꯄꯣꯟꯗꯤꯗ ꯍꯣꯏꯅꯦ ꯑꯩꯗꯤ ꯑꯩꯁꯨ ꯈꯤꯇꯗꯤ ꯄꯥꯖꯒꯦ ꯀꯥꯏꯅ ꯈꯟꯕꯅꯤꯅꯦ ꯃꯥꯏ ꯅꯦꯠꯀꯤꯗꯣ ꯈꯉꯛꯛꯇꯗꯤ ꯐꯪꯒꯗꯕ ꯃꯥꯟꯕ ꯈꯔꯇ ꯑꯣꯏꯔꯁꯨ ꯃꯤ ꯃꯃꯥꯡꯗ ꯂ ꯀꯨꯟ ꯀꯨꯟꯊ꯭ꯔꯥꯒ ꯐꯪꯉꯦ ꯍꯥꯏꯕꯁꯨ ꯏꯀꯥꯏꯗ꯭ꯔꯅꯦ
ꯑꯗꯨꯅꯤ
ꯃꯤꯗꯤ ꯆꯥꯝꯃ ꯐꯪꯕꯒ ꯌꯥꯎꯋꯤ ꯍꯥꯏꯔꯤꯅꯦ
ꯆꯥꯃꯗꯤ ꯐꯪꯏꯍꯦ ꯏꯗꯥꯥꯏ ꯂꯥꯏꯅ
ꯍ‌ꯣꯏꯅ‌ꯦ ꯁꯩꯝ ꯈꯪꯗ꯭ꯔꯁꯨ ꯆꯥꯝꯃꯗꯤ ꯐꯪꯕ ꯌꯥꯏ
ꯆꯥꯕꯔꯤ ꯑꯁꯨꯛ ꯑꯗꯨꯝ ꯐꯪꯉꯤ ꯊꯥꯕꯒ ꯐꯪꯉꯤ ꯀꯩꯅꯣ ꯆꯥꯝꯃ ꯆꯥꯝꯃꯐꯥꯎ ꯐꯪꯗ꯭ꯔꯗꯤ ꯀꯩꯅꯣ ꯃꯥꯁꯇꯔ ꯇꯝꯃꯤ ꯆꯥꯝꯃꯗꯤ ꯐꯪꯗ꯭ꯔꯦꯅ
ꯍꯣꯏꯅꯦ ꯈꯔꯗꯤ ꯐꯪꯐꯝ ꯊꯣꯛꯄꯅꯤꯗꯤ
ꯅꯦꯠ ꯍꯥꯏꯗꯣ ꯃꯥꯁꯇꯔꯒꯤꯗꯣ ꯍꯪꯉꯛꯇꯣꯏꯅꯦ
ꯃꯥꯅꯤ ꯃꯥ ꯑꯩꯅ ꯄꯁꯤ ꯂꯣ ꯌꯥꯎꯕ ꯀꯗꯅꯤ ꯍꯧꯖꯤ
ꯔ ꯇꯥꯛꯏꯕ ꯑꯣꯖꯥꯗꯨꯅ ꯁꯦꯝꯃꯛꯇꯣꯏꯅꯦ ꯑꯗꯨꯏ ꯃꯊꯛꯇ ꯅ ꯑꯣꯏꯗꯤ ꯑꯃꯨꯛꯀ ꯀ꯭ꯂꯥꯁ ꯁꯕꯦꯟ ꯌꯥꯎꯔꯗꯤ ꯀ꯭ꯂꯥꯁꯇ ꯍꯥꯏꯕꯗ ꯑꯃ ꯑꯅꯤꯗ ꯑꯣꯏꯁꯨ ꯌꯥꯎꯋꯦ ꯍꯥꯏꯗꯅ
ꯍꯣꯏ ꯌꯥꯎꯋꯦ ꯑꯣꯖꯥꯅꯁꯨ ꯑꯗꯨꯝ ꯍꯥꯏ
ꯑꯗꯨꯅꯦ ꯅꯣꯏꯗꯤ ꯑꯣꯖꯥ ꯑꯗꯨꯅ ꯁꯦꯝꯗꯣꯏꯅꯤ ꯍꯥꯏꯕ ꯑꯗꯨꯏꯅꯤ ꯅꯣꯏ ꯁꯨꯝ ꯃꯅꯤꯄꯨꯔꯤꯗ ꯂꯥꯏ ꯍꯥꯏꯕꯩ ꯅꯠꯇꯕ ꯅꯦꯠꯀꯨꯝꯕ ꯐꯥꯎꯕꯗꯤ ꯃꯅꯤꯄꯨꯔꯤꯅ ꯈꯤꯇꯪ ꯆꯥꯟꯁ ꯋꯥꯉꯦ ꯍꯥꯏꯗꯨ
ꯄꯥꯗ꯭ꯔꯛ
ꯍꯥꯏꯔꯕꯩ ꯋꯥ ꯍꯣꯏ ꯄꯥꯗ꯭ꯔ ꯌꯥꯗꯦ ꯑꯗꯨ ꯍꯥꯏꯕꯒꯤ ꯋꯥꯅꯤ ꯀꯣꯏꯁꯟ ꯁꯦꯝꯃꯤ ꯑꯗꯨ ꯅꯣꯏꯒꯤ ꯇꯥꯛꯏꯕ ꯑꯣꯖꯥꯗꯨꯅꯅꯦꯕ ꯇꯥꯛꯏꯕ ꯑꯣꯖꯥꯗꯨꯅꯤꯅꯦ ꯑꯗꯨꯗꯤ ꯂꯥꯏꯔꯤꯛ ꯁꯨꯝ ꯇꯥꯛꯄꯗ ꯃꯆꯤꯟꯗ ꯁꯣꯏꯈꯤꯕꯅꯤ ꯈꯪꯗꯦ ꯀꯔꯤꯅꯤ ꯈꯪꯗꯦ ꯑꯃ ꯑꯅꯤꯗꯤ ꯑꯗꯨꯝ ꯌꯥꯎꯔꯣꯏꯗ꯭ꯔꯥ ꯔꯦꯗꯤ ꯃꯣꯏꯅ ꯇꯥꯛꯏꯕꯗꯨꯗꯒꯤ ꯍꯦꯂꯦꯕꯁꯇꯣ ꯄꯨꯡꯇꯣꯛꯇꯣꯄ ꯍꯪꯉꯛꯀꯗꯕ ꯅꯠꯇꯦ
ꯎꯝ ꯑꯣꯏ ꯎ ꯑꯁꯤꯕ ꯇꯖ ꯃꯅꯦ ꯂꯅꯨꯡ ꯁꯤꯔ ꯎꯁꯤꯔ ꯌꯥꯝ ꯊꯗ ꯂꯩ
ꯆꯨꯖꯥꯛꯇꯣ ꯉꯧꯊꯣꯛꯀꯗꯕꯅꯦ ꯑꯩꯁꯦ ꯆꯁ ꯆꯨꯖꯥꯛ ꯉꯔꯥꯡ ꯉꯁꯥꯏ ꯐꯨꯠꯄꯒꯤ ꯂꯩꯕꯗꯣ ꯈꯗꯂꯤꯅ ꯂꯦꯡꯉꯧ ꯊꯣꯛꯣꯛꯇ꯭ꯔꯗꯤ ꯉꯧꯊꯣꯛꯇ ꯌꯥꯔꯣꯏꯅꯦ
ꯀꯥꯡꯍꯧꯗ ꯍꯥꯞꯄꯣ
ꯀꯥꯡꯍꯧꯗꯣ ꯀꯥꯡꯍꯧ ꯉꯧꯅꯤꯉꯥꯏ ꯄꯣꯠꯇꯣ
ꯑꯁꯤ ꯌꯥꯝ ꯍꯋꯥꯏꯁꯥꯡꯕꯤ ꯂꯩ ꯂꯧꯒꯦꯕ
ꯆꯨꯖꯥꯥꯛ ꯐꯖꯩ ꯆꯨꯖꯥꯛ ꯉꯧꯔꯒꯦ
ꯀꯥꯡꯍꯧ ꯑꯃꯨꯛ ꯂꯧꯊꯣꯛ ꯉꯥꯎꯖꯤꯟ
ꯎ ꯎ ꯉꯥꯏꯊꯣꯛꯎꯔꯦ ꯈꯣꯏ ꯊꯣꯛꯣꯛꯎꯔꯦ ꯑꯦ ꯁꯥꯔ ꯄꯔꯒꯣ ꯀꯔꯔꯤꯁ ꯍꯥꯥ
ꯑꯗꯨꯗꯤ ꯍꯥꯎ ꯇꯥꯔꯕꯣ ꯑꯦꯛꯖꯥꯝ ꯃꯌꯥꯒꯤ ꯑꯣꯏ ꯅꯍꯥꯟꯗꯒꯤ ꯂꯥꯏꯔꯤꯛ ꯄꯥꯕꯗ ꯋꯥꯔꯦꯅ ꯍꯧꯖꯤꯛ ꯀꯟꯅ ꯑꯃꯨꯛ ꯄꯥꯈꯠꯂꯛꯗꯕꯅꯤ ꯎꯝ ꯐ꯭ꯔꯦꯁꯤꯡ ꯑꯣꯏꯔꯨꯔꯤꯁꯦ
ꯍꯧꯖꯤꯛ ꯀꯟꯅ ꯄꯥꯈꯠꯂꯛꯑꯗꯧꯅꯤ
ꯍ ꯐꯖꯅ ꯄꯣꯊꯥꯈ꯭ꯔ ꯃꯥꯜꯂꯦ
ꯑꯣ ꯁꯖꯨꯗꯣ ꯑꯩꯅ ꯗꯦꯠ ꯁꯚꯦꯟꯇꯤꯟꯗꯣ ꯃꯥꯛꯈꯤꯣ ꯍꯥꯏꯕꯗꯨꯗꯣ ꯑꯩꯅ ꯄꯨꯡ ꯇꯔꯥꯗꯣ ꯃꯥꯡꯈꯤ ꯑꯩ ꯃꯣꯛ ꯇꯦꯁ ꯂꯩꯕ ꯄꯨꯡ ꯃꯥꯄꯜꯗꯒꯤ ꯄꯨꯡ ꯄꯨꯡ ꯃꯥꯄꯜꯗꯩ ꯃꯣꯛ ꯇꯦꯛꯁ ꯀꯩꯗꯣ ꯃꯥꯄꯜꯃꯛꯇ ꯌꯥꯎꯍꯧꯗ꯭ꯔꯒꯁꯨ ꯄꯨꯡ ꯀꯩꯅꯣꯗꯒꯤꯗꯤ ꯑꯩꯅ ꯄꯨꯡ ꯀꯔꯤ ꯍꯥꯏ ꯄꯨꯡ ꯇꯔꯥꯗꯩꯗꯤ ꯑꯩ ꯂꯥꯏꯕ꯭ꯔꯦꯔꯤꯗꯩ ꯐꯝꯅꯤꯡꯉꯦꯅ ꯍꯥꯏꯕ ꯍꯥꯏꯗꯤ ꯃꯣꯛ ꯇꯦꯛꯁꯇꯣ ꯃꯥꯄꯜꯗꯩ ꯌꯥꯎꯍꯧꯗ꯭ꯔꯁꯨ ꯇꯔꯥꯗꯩꯗꯤ ꯌꯥꯎꯅꯤꯡꯉꯤꯗꯅ ꯄꯨꯡ ꯑꯍꯨꯝ ꯇꯧꯗꯣꯏꯅꯦ ꯑꯗꯨ ꯑꯗꯨ ꯃꯥ ꯍꯥꯏꯗꯤ ꯏꯁꯃꯟꯗ ꯈꯔꯗꯤ ꯑꯩꯅ ꯀꯔꯤ ꯃꯤ ꯑꯦꯛꯖꯥꯝ ꯗꯦꯠ ꯇ꯭ꯋꯦꯟꯇꯤ ꯐꯣꯔꯁꯤꯗ ꯅꯪ ꯀꯦꯕꯩꯗꯃꯛꯇ ꯅꯣꯏ ꯀꯦꯕꯩꯗꯃꯛꯇ ꯑꯩ ꯂꯥꯏꯕ꯭ꯔꯦꯔꯤ ꯆꯠꯂꯣꯏ ꯇꯥꯔꯦ ꯂꯨꯍꯣꯡꯕꯒꯤ ꯐꯨꯜ ꯃꯦꯀꯞꯇ ꯀꯦꯗ ꯊꯜꯂꯝꯒꯦ ꯍꯥꯏꯒꯗꯅꯤ
ꯑꯌꯣ ꯄꯨꯠꯇ꯭ꯔꯦꯇꯦ ꯀꯦꯁꯔ ꯊꯃ
ꯎꯝ
ꯑꯁꯨ ꯀꯁ ꯆ ꯐꯤꯌꯥꯔ ꯌꯦ
ꯑꯗꯨꯅꯤ ꯑꯗꯨꯒ ꯃꯥꯒꯤ ꯐ ꯑꯩꯅ ꯅꯪꯒꯤ ꯐꯤꯌꯥꯔꯋꯦꯌꯔꯗꯤ ꯑꯩ ꯅꯪ ꯀꯦꯟꯅꯅꯕ ꯑꯩ ꯂꯥꯏꯕ꯭ꯔꯦꯔꯤ ꯆꯠꯄ ꯂꯦꯞꯀꯗ꯭ꯔꯒ ꯂꯣꯏꯅ ꯂꯥꯎꯊꯠꯈꯤꯕꯅꯤ
ꯑ
ꯅꯪ ꯂꯥꯏ ꯅꯪ ꯍꯦꯟꯅꯕꯩꯗꯃꯛꯇ ꯑꯩ ꯂꯥꯏꯕ꯭ꯔꯦꯔꯤ ꯆꯠꯄ ꯂꯦꯞꯀꯗ꯭ꯔꯥ ꯑꯦꯛꯖꯥꯝ ꯃꯌꯥꯝꯁꯤꯗ ꯉꯝꯣꯏ ꯑꯣꯏꯅ ꯂꯥꯎꯊꯠꯈꯤꯕꯅꯦ ꯍꯥꯏꯕ
ꯑꯦ ꯆꯥꯕ ꯊꯣꯡ ꯊꯤꯟꯗꯅ ꯂꯩꯔꯕꯅꯦꯕ ꯍꯧꯖꯤꯛ
ꯑꯗꯨꯅꯤ
ꯑꯩꯁꯦ ꯄꯥꯒ ꯄꯥꯈꯤꯕꯁꯤꯅ ꯍꯥꯎꯗ꯭ꯔꯗꯤ ꯐꯔꯛꯄ ꯑꯀꯥꯎꯕ ꯑꯃ ꯂꯩꯕꯁꯤꯗꯅꯦ
ꯁꯦꯝꯕ ꯑꯗꯣ ꯀꯥꯎ ꯀꯥꯎ ꯀꯥꯎꯈꯤꯕ ꯀꯄ ꯈꯟꯈꯤ ꯈꯟꯈꯤꯕꯁꯤꯡꯁꯦ ꯑꯝꯇ ꯀꯥꯎꯗ꯭ꯔꯗꯤꯅꯦ ꯀꯩꯅꯣ ꯌꯥꯝ ꯇꯧꯅꯅꯤ ꯀꯦꯁ ꯌꯥꯝ ꯊꯣꯛꯅꯅꯤ
ꯍꯥꯏꯗꯤ ꯅꯨꯡꯉꯥꯏ ꯐꯠꯇꯕ ꯑꯣꯏꯔꯣ ꯀꯔꯤ ꯑꯣꯏꯔꯣ ꯑꯝꯇ ꯀꯥꯔ ꯑꯣꯏꯗꯣꯏꯅꯤ ꯎ ꯍꯥꯏꯒꯗ꯭ꯔꯦ ꯑꯗꯨ
ꯏꯁꯤꯡꯁꯦ ꯍꯥꯎꯇꯦꯕꯣ
ꯀꯔꯤ
ꯏꯁꯤꯡꯁꯦ ꯍꯥꯎꯇꯦꯕ
ꯍꯥꯎꯇꯕꯅꯦ ꯑꯗꯨꯏꯅꯦ ꯑꯅꯦ ꯏꯁꯤꯡ ꯂꯩꯔꯤꯁꯦ
ꯃꯅ ꯃꯠꯇ ꯊꯥꯛꯗ ꯑꯃ ꯋꯥꯇꯔ ꯗꯤꯁꯄꯦꯟꯁꯔꯗꯣ ꯑꯃ ꯖꯥꯔꯗ ꯍꯥꯞꯄꯩꯗꯣ
ꯂꯨꯕ ꯀꯌꯥ ꯄꯤꯒꯦ ꯑꯗꯨ ꯀꯌꯥ
ꯆꯥꯝꯃꯔꯒ ꯑꯗꯨꯇꯪ ꯑꯥꯏ ꯑꯣ ꯑꯦꯁꯇꯩꯅ ꯎꯔꯝꯃꯤ
ꯑꯣ ꯑꯗꯨꯗ ꯁꯤꯒꯤ ꯑꯍꯣꯡ ꯁꯤꯒꯤ ꯑꯍꯣꯡ ꯀꯩꯊꯦꯜꯁꯤꯗ ꯀꯌꯥ ꯄꯤꯖꯥꯠꯅꯣ ꯍꯪꯉꯨꯁꯤꯔ
ꯑ ꯀꯁꯨ ꯌꯥꯗ
ꯑꯗꯣ ꯆꯥꯝꯃꯗꯨ ꯆꯥꯝꯃꯒ ꯌꯥꯡꯈꯩꯃꯨꯛꯇꯪ ꯑꯣꯏꯔꯁꯨ ꯌꯥꯔꯁꯨ
ꯍꯣꯏ ꯌꯥꯏ ꯍꯥꯏꯗꯤ ꯆꯥꯔꯖ ꯇꯧꯕꯤꯔꯦꯕꯀꯣ ꯑꯣ ꯑꯗꯨꯗꯣ ꯑꯗꯨꯒꯤꯁꯨ ꯆꯥꯔꯖ ꯇꯧꯕ ꯍꯥꯏꯔ ꯈꯨꯠꯂ ꯑꯗꯨ ꯂꯣꯏꯈꯤꯗꯧꯗꯤ ꯅꯠꯇꯦꯗꯅ
ꯎꯝ
ꯑꯗꯨ ꯁꯤꯖꯤꯟꯅꯕ ꯅꯨꯡꯉꯥꯏꯅ ꯇꯧ ꯐꯠꯇ꯭ꯔꯥ ꯑꯩ ꯅꯪ ꯈꯨꯠꯅ ꯑꯃꯨꯛ ꯆꯤꯊꯣꯛ ꯆꯤꯁꯤꯟ
ꯑꯗꯨ ꯌꯥꯝ ꯅꯨꯡꯉꯥꯏꯇ꯭ꯔꯦ ꯍꯌꯦꯡ ꯍꯥꯡꯉꯦꯗ ꯍꯅꯤ
ꯑ ꯑꯩꯅ ꯂꯨꯄꯥ ꯆꯥꯃꯗ ꯎꯔꯝꯃꯦ
ꯑꯁꯤꯒꯤ ꯑꯍꯣꯡꯕ ꯀꯩꯊꯦꯜꯗ ꯍꯪꯕꯗ ꯌꯥꯔ
ꯎꯝ ꯑꯩꯁꯦ ꯈꯈꯣꯏ ꯗꯥꯗꯣ ꯂꯥꯏꯇꯣ ꯑꯝꯇ ꯍꯪꯅꯤꯡꯕꯅꯤꯅꯦ ꯃꯩꯁꯦ ꯄꯨꯠꯇ ꯄꯨꯠꯄ ꯎ
ꯀꯔꯤ ꯏꯟꯖꯅꯣ ꯊꯣꯡ ꯇ ꯐ ꯁ
ꯎ
ꯆꯝ ꯊꯣꯡꯂꯃ ꯍꯦꯛꯇ ꯊꯣꯡꯖꯤꯜꯂꯅꯤ
ꯎꯝ ꯈꯪꯗꯦꯅꯦ ꯑꯩꯈꯣꯏꯗꯤ ꯑꯃ ꯚꯔꯗꯦꯗ ꯂꯥꯛꯀꯅꯤꯅ ꯍꯥꯏꯕꯅꯤ ꯃꯈꯣꯡꯅꯤ ꯉꯔꯥꯡꯅꯤ ꯀꯨꯝꯕꯤꯗꯣ ꯈꯨꯖꯤꯟ ꯐꯛꯇꯅꯅꯦ ꯗꯣꯁꯗ
ꯍꯥꯏꯅ
ꯂꯥꯛꯀꯦꯕꯨꯗꯤ ꯍꯥꯏꯅ ꯍꯥꯏꯅ ꯑꯗꯤ ꯂꯥꯛꯀꯅꯨ ꯍꯥꯏꯕ ꯏꯒ ꯑꯃꯨꯛ ꯍꯧꯔꯗꯤ
ꯀꯌꯥꯝꯨ ꯀꯟꯅꯅꯣ
ꯑ ꯈꯨꯖꯤꯟꯗꯣ ꯄꯨ ꯐꯛꯄꯗꯤ ꯅꯠꯇꯕꯤꯗ ꯈꯨꯖꯤꯟꯗꯨꯗꯤ ꯌꯥꯎꯔꯒꯅꯦ ꯇꯪꯈꯥꯏꯃꯨꯛꯇꯤ ꯐꯛꯀꯠꯈ꯭ꯔ ꯃꯥꯜꯂꯦꯕ ꯃꯥꯏꯗꯣ
ꯀꯃꯥꯏꯅ ꯇꯧꯔꯨꯔꯤꯕꯣꯅꯣ
ꯀꯥꯡꯊꯣꯟ ꯊꯥꯡꯉꯦ ꯍꯥꯏꯌꯦꯕ
ꯎꯝ
ꯃꯇꯥꯡꯗ ꯑꯩꯅ ꯏꯁꯧ ꯀꯟꯅ ꯂꯥꯡꯕ ꯐꯣꯟꯁꯦ ꯄꯥꯏꯈꯠꯂ ꯄꯥꯏꯈꯠꯂꯛꯇꯕ ꯑꯃꯇ ꯑꯩꯅ ꯏꯁꯧ ꯂꯥꯡꯃꯟꯗꯅ ꯇꯧꯔꯤꯅꯤ ꯑꯗꯨ ꯉꯥꯡꯅꯔꯤꯉꯩ ꯅꯨꯡꯉꯥꯏꯇ꯭ꯔꯤꯉꯩꯗ ꯑꯩ ꯈꯨꯠꯁꯦ ꯑꯃꯨꯛ ꯈꯨꯗꯣꯝꯕꯤꯁꯤꯗ ꯑꯃꯨꯛ ꯊꯥꯡ ꯂꯦꯟꯖꯜꯂꯤꯕ ꯌꯥ ꯀꯥꯂꯩꫪꯤ
ꯑꯔꯦ ꯍꯥꯏꯔꯦ ꯕꯦꯅꯦꯠ ꯂꯩꯇ꯭ꯔꯣ
ꯀꯩꯁꯨ ꯌꯥꯝ ꯁꯣꯛꯕꯗꯤ ꯅꯠꯇ꯭ꯔꯒꯁꯨꯅꯦ ꯑꯃ ꯇꯔꯪ ꯍꯧꯋꯦ ꯄꯣꯝꯕꯤꯗꯣ ꯏꯃꯥꯏ ꯇꯥꯏꯕ
ꯅꯨꯡꯉꯥꯏꯇꯕꯅꯦ ꯃꯗꯣ ꯁꯣꯛꯇꯦ ꯍꯥꯏꯔꯁꯨ ꯅꯥꯕꯅꯦ ꯍꯦꯛꯇ ꯊꯥꯡꯅꯗꯤ ꯂꯦꯡꯈꯤꯕꯅꯤꯅ
ꯃꯔ ꯂꯩꯖꯂꯤꯅꯤ ꯀꯣꯏꯅ ꯀꯥꯔꯣꯠꯇꯣ ꯁꯣꯏꯕꯁꯤꯗ ꯀꯥꯔꯣꯠꯇꯣ ꯈꯨꯨꯏꯕꯒꯤ ꯑꯃ ꯂꯦꯟꯕꯗ ꯊꯦꯛꯀꯣꯏ ꯍꯥꯀꯣꯏ ꯇꯧꯅꯦꯕꯗꯣ ꯑꯗꯨꯏꯗ ꯈꯨꯠꯁꯤꯗ ꯑꯣꯏꯅ ꯅꯝꯁꯤꯜꯂꯤꯕ
ꯊꯥꯡꯗꯣ ꯊꯧꯔꯝꯃꯗꯤ ꯖꯠ ꯌꯥꯝ ꯆꯟꯒ꯭ꯔꯗ
ꯑꯥ ꯌꯧ ꯆꯪꯗꯣꯏꯅꯦꯁꯦ
ꯏꯔꯣꯟꯕ ꯇꯥꯔꯦ ꯑꯗꯨꯗꯤ
ꯑꯁ ꯑꯩ ꯉꯔꯥꯡꯅꯌꯨꯛ ꯏꯔꯣꯜꯂꯒ ꯆꯥꯕ ꯉꯝꯗꯕꯗꯤ ꯀꯩꯅꯣ ꯎꯃꯪ ꯇꯪꯈꯥꯏ
ꯍꯋꯥꯏ ꯑꯇꯤꯡ ꯃꯁ ꯁꯨ ꯂꯩꯅꯦ ꯑꯩꯒꯤꯁꯦ
ꯀꯩꯅꯣꯗꯨꯕꯨ ꯉꯧꯔꯣ ꯏꯕꯦꯝꯃ ꯅꯥꯀꯨꯞꯄꯤ ꯂꯩꯔꯤꯕ꯭ꯔꯣ
ꯑꯩꯆꯦ ꯁꯤꯖꯥꯁꯨ ꯆꯥꯛ ꯉꯧꯕ ꯗꯕꯅꯤ ꯆꯨꯖꯥꯛꯁꯨ ꯍꯌꯦꯡꯉꯧ ꯌꯥꯗꯦꯖꯥꯠꯂ ꯑꯌꯨ
ꯀꯌꯥ ꯀꯌꯥ ꯄꯁꯨ ꯌꯥ
ꯑꯣ ꯑꯩꯅ ꯆꯥꯛ ꯊꯣꯡꯗꯣꯏꯁꯦ ꯀꯨꯀꯔ ꯃꯈꯥ ꯂꯩꯍꯧꯕꯅꯦ